ꯍꯜꯂꯣ
ꯍꯜꯂꯣ
ꯄꯀ
ꯍꯣꯏ
ꯑꯩꯗꯤ ꯅꯪꯁꯦ ꯌꯥꯝ ꯅꯣꯛꯅꯤꯡꯉꯦꯗ ꯇꯥꯗ꯭ꯔꯣ ꯇꯥꯕ꯭ꯔꯣ
ꯇꯥꯏ ꯍꯣꯏ ꯇꯥꯏꯌꯦ ꯇꯌꯦ
ꯀꯩꯁꯨ ꯂꯩꯇꯕꯒꯤ ꯀꯩꯅꯣꯗ ꯌꯥꯝꯅ ꯅꯣꯛꯍꯟꯈ꯭ꯔꯦ ꯅꯪꯅ ꯑꯩꯉꯣꯟꯗ
ꯑ ꯑ ꯑꯗꯨ ꯑꯗꯨꯗ ꯃꯥ ꯍꯥꯏꯗꯤ
ꯑꯗꯨꯃꯥꯏꯅꯁꯨ ꯍꯥꯏꯒꯅꯨ ꯍꯣꯔꯦꯟ ꯀꯣꯟꯅ ꯍꯥꯏꯅꯁꯦ ꯑꯩꯈꯣꯏꯅꯦ ꯑꯗꯨꯒꯤ ꯋꯥꯔꯤꯗꯣ ꯇꯣꯛꯁꯦ
ꯌꯥꯝ ꯌꯥꯝ ꯁ꯭ꯔꯤ ꯑꯣꯏꯅꯦ ꯅꯣꯏꯒꯤꯁꯦ
ꯌꯥꯝ ꯏꯁꯇ꯭ꯔꯤꯛ ꯑꯣꯏꯕꯅꯦ ꯑꯗꯨꯗꯤ ꯑꯗꯨꯒꯤꯅꯦ ꯆꯥꯛ ꯆꯥꯕ꯭ꯔꯣ ꯑꯃꯨꯛ ꯉꯁꯥꯏꯒꯤꯗꯣ ꯑꯗꯣ ꯑꯃꯨꯛꯀ ꯍꯟꯁꯦ
ꯇꯥꯔꯦ ꯑꯣꯏꯋꯦ
ꯀꯩ ꯍꯤꯟꯖꯥꯛ ꯀꯩ ꯃꯊꯦꯜ ꯆꯥꯔꯒꯦ
ꯑꯩꯗꯣ ꯀꯔꯤꯔꯤꯅ
ꯈꯕ꯭ꯔꯥ
ꯀꯥꯎꯕꯒꯤꯅꯤꯅꯦ ꯀꯥꯎꯕ
ꯉꯁꯥꯏ ꯑꯩꯅ ꯀꯥꯎꯕꯗꯣ ꯍꯧꯖꯤꯛꯐꯥꯎ ꯀꯥꯎꯔꯤꯔꯣ
ꯀ ꯀꯧꯔꯨꯗꯤ ꯑꯁꯨꯃꯥꯏꯅ ꯇꯧꯕꯅꯤꯅꯦ ꯑꯩꯈꯣꯏꯗꯤ
ꯀꯧꯔꯣꯏꯗ ꯀꯧꯔꯣꯏꯗ
ꯅꯨꯡꯉꯥꯏꯇꯦꯍꯦ ꯅꯪꯁꯨ ꯏꯟꯖꯥꯡ ꯀꯥꯎꯋꯦ
ꯑꯩ ꯑꯩ ꯐꯖꯅ ꯆꯥꯎꯔꯛꯇꯕꯤꯒꯤꯅꯦ
ꯐꯖꯅ ꯆꯥꯔꯛꯇꯕꯒꯤꯅꯦ ꯍꯥꯏꯔꯛꯑꯣ
ꯍꯣꯏ
ꯀꯩꯒꯤꯅꯣ ꯍꯥꯎꯗꯕꯒꯤ
ꯑꯁ ꯗꯏ ꯇꯥꯏꯝꯗꯣ
ꯑꯥꯎ
ꯒꯤ ꯀꯔꯤ ꯀꯔꯤ ꯆꯥꯔꯦꯕ ꯑꯗꯨꯒꯤ ꯉꯁꯤꯗꯤ ꯆꯥꯅꯤꯡꯗꯕꯒꯨꯝ ꯆꯥꯅꯤꯡꯕꯒꯨꯝ ꯑꯗꯨꯒ ꯆꯥꯔꯒ ꯑꯥꯏ ꯇꯣꯛꯈ꯭ꯔꯕꯅꯦꯕ
ꯍꯣꯏ ꯍꯣꯏ ꯍꯣꯏ ꯐꯩꯌꯦ
ꯑꯗꯨꯒꯤ ꯅꯣꯏꯗ
ꯎꯝ ꯐꯩꯌꯦ ꯐꯩꯌꯦ ꯅꯨꯡꯉꯥꯏꯕ꯭ꯔꯣ ꯑꯗꯨ ꯈꯨꯟꯗ ꯂꯩꯕꯗꯣ ꯍꯣꯁꯇꯦꯜ ꯂꯩꯔꯣ
ꯑꯩꯗꯤ ꯈꯨꯟꯗ ꯂꯩꯌꯦ ꯍꯣꯁꯇꯦꯜꯗ ꯂꯩꯇꯦ ꯍꯧꯖꯤꯛꯇꯤ
ꯑꯥ
ꯑꯩꯒꯤ ꯂꯩꯐꯝ ꯈꯪ꯭ꯔꯣ
ꯀꯩ ꯍꯥꯏꯕ
ꯑꯩꯒꯤꯂꯤ ꯂꯩꯐꯥꯝ ꯍꯪꯕ꯭ꯔꯣ
ꯈꯪꯗꯦ ꯍꯥꯏꯒꯅꯣ ꯑꯗꯨꯁꯨ
ꯑꯗꯨꯅꯤ ꯌꯥꯝ ꯅꯣꯛꯅꯤꯡꯉꯦ ꯍꯥꯏꯕ ꯅꯪꯁꯦ
ꯑꯣꯏꯔꯦ ꯁꯤꯗꯤ
ꯀꯔꯤꯅꯣꯒꯥꯏ ꯍꯥꯏ ꯑ ꯑꯉꯥꯎꯕꯒꯨꯝꯅ ꯍꯥꯏꯌꯦ ꯅꯪꯉꯣꯟꯗ ꯀꯅꯥꯅ ꯉꯥꯎ ꯉꯥꯎꯕ ꯃꯤꯅꯦ ꯍꯥꯏꯕ꯭ꯔꯣꯅꯦ ꯑꯗꯨꯝ
ꯅꯪ ꯅꯪꯅ ꯍꯥꯏꯌꯨ ꯅꯠꯇ꯭ꯔꯣ ꯀꯅꯥꯅ ꯍꯥꯏꯌꯣ
ꯑ ꯑꯩ ꯍꯥꯏꯗꯦꯀꯣ ꯑꯩꯗꯤ ꯅꯪꯒꯤ ꯀꯩꯅꯣꯗ ꯁꯨꯝ ꯅꯣꯛꯆꯕꯅꯦ ꯍꯣꯏꯗ ꯐꯥꯔꯦꯗ ꯀꯩꯁꯨ ꯂꯩꯇꯕꯒꯤ ꯃꯔꯝꯗ ꯑꯗꯨꯝ ꯌꯥꯝ ꯅꯣꯛꯈ꯭ꯔꯦ
ꯁꯤꯒꯤ ꯑꯦꯄ꯭ꯂꯤꯀꯦꯁꯟ ꯌꯥꯝ ꯏꯁꯇ꯭ꯔꯤꯛ ꯑꯣꯏꯅꯦ ꯉꯥꯡꯕ ꯌꯥꯗꯕ ꯌꯥꯝ ꯂꯩꯅꯦ
ꯑꯗꯨꯒ ꯃꯥꯒꯤ ꯃꯥꯒꯤ ꯑꯗꯨꯒꯤ ꯃꯤꯡꯁꯨ ꯄꯟꯒꯅꯨꯀꯣ
ꯑꯣ ꯁꯤ ꯑꯄ꯭ꯂꯤꯀꯦꯁꯉꯤꯗꯣ
ꯍꯣꯏ ꯍꯣꯏ ꯑꯗꯨꯒꯤꯗꯣꯁꯨ ꯄꯟꯕ ꯌꯥꯗꯦ ꯑꯗꯣ ꯍꯣꯏ ꯌꯥꯔꯤꯁꯦ ꯇꯣꯛꯑꯁꯦ ꯄꯨꯡ ꯀꯌꯥꯗ ꯇꯨꯝꯒꯅꯤ ꯍꯥꯏꯕ
ꯑꯩꯗꯣ ꯈꯔ ꯊꯦꯡꯅ ꯇꯨꯝꯃꯤ ꯄꯨꯡ ꯚꯦꯟ ꯄꯨꯡ ꯐꯕꯜ ꯐꯥꯗꯣꯛ ꯁ꯭ꯋꯥꯗ
ꯑꯥ ꯉꯟꯅ ꯇꯨꯝꯃꯣꯀꯣ ꯑꯉꯥꯡꯈꯣꯏ
ꯑꯦ ꯌꯥꯏ ꯌꯥꯏ ꯌꯥꯏ ꯍꯥꯏ ꯑꯗꯨꯁꯨ ꯌꯥ
ꯐꯒꯤꯅꯦ ꯐꯒꯤꯅꯦ ꯐꯒꯤ ꯇꯧꯕꯅꯦ
ꯄꯨꯡ ꯀꯩꯌꯥꯗ ꯑꯗꯨꯝ ꯇꯧꯕ
ꯑꯩꯈꯣꯏꯁꯨ ꯑꯗꯨꯝ ꯇꯨꯝꯅꯤꯡꯕ ꯃꯇꯝꯗ ꯇꯨꯝꯃꯤꯗ ꯄꯨꯡ ꯇꯔꯥꯃꯥꯊꯣꯏꯗ ꯇꯨꯝꯕ ꯃꯇꯝ ꯂꯩꯌꯦ ꯄꯨꯡ ꯕꯥꯔꯣꯗ ꯇꯨꯝꯕ ꯃꯇꯝ ꯂꯩ ꯑꯃ ꯑꯅꯤꯗ ꯇꯨꯝꯕ ꯃꯇꯝ ꯂꯩꯌꯦ
ꯑꯁ ꯅꯣꯏꯁꯨ ꯌꯥꯝ ꯊꯦꯡꯅꯩ ꯇꯨꯝꯍꯩꯅ ꯑꯗꯨꯗꯤ ꯄꯨꯡ ꯑꯃ ꯑꯅꯤ ꯐꯥꯎ ꯀꯔꯤ ꯇꯧꯔꯨ ꯂꯩꯕꯅꯣꯕꯅꯣꯅꯦ ꯂꯥꯏꯔꯤꯛ ꯄꯥꯕꯔꯣ
ꯄꯥꯗꯦꯗ ꯑꯩꯈꯣꯏꯗꯣ ꯀꯩꯅꯣꯗ ꯅꯥꯏꯠ ꯗ꯭ꯌꯨꯇꯤ ꯆꯠꯄ ꯉꯁꯤꯅ ꯂꯣꯏꯕꯅꯦꯕ
ꯅꯥꯏꯠ ꯗ꯭ꯌꯨꯇꯤ ꯍꯥꯏꯕꯗꯨ ꯍꯣꯁꯄꯤꯇꯥꯜꯗ
ꯍꯣꯏ ꯍꯣꯏ ꯖꯦꯅꯤꯝꯁꯇꯣ ꯈꯪꯕ꯭ꯔꯥ
ꯈꯪꯉꯦ ꯈꯪꯉꯦ
ꯑ ꯑꯗꯨꯗ ꯆꯠ
ꯖꯦꯅꯤꯌꯝꯁꯨ
ꯂꯣꯏꯔꯦ
ꯆꯟꯗꯦꯗꯤ ꯁꯨꯇꯤ ꯐꯪꯈ꯭ꯔꯣ ꯅꯣꯏꯁꯨ
ꯍꯣꯏ ꯁꯟꯗꯦꯗ ꯐꯪꯉꯦ ꯁꯨꯇꯤ
ꯑ ꯐꯩꯅꯦ ꯑꯗꯨꯗꯤ
ꯎꯝ ꯌꯥꯝ ꯐꯥꯕꯅꯦ ꯍꯝ ꯅꯪꯁꯨ ꯀꯣꯏꯁꯟ ꯍꯥꯡꯉꯨꯅ ꯑꯩꯉꯣꯟꯗ
ꯑꯩꯗꯤ ꯍꯥꯡꯒꯗꯧꯕꯗꯣ ꯑꯃꯨꯛ ꯁꯣꯏꯒ ꯇꯧꯃꯜꯂꯦꯅꯦꯅꯦ
ꯑꯗꯨꯝ ꯏꯆꯝ ꯆꯝꯕ ꯑꯗꯨꯝ ꯍꯥꯡꯉꯒ ꯂꯣꯏꯔꯦ
ꯑꯣ ꯑꯠꯆꯥ ꯑꯆꯥꯆꯥ ꯑꯆꯥ ꯋꯦꯗꯔꯗꯤ ꯀꯃꯥꯏꯅ ꯇꯧꯔꯤꯒꯦ ꯑꯗꯨꯗ
ꯑꯗꯨꯝ ꯍꯧꯖꯤꯛꯁꯦ ꯌꯥꯝꯅ ꯀꯩꯅꯣ ꯇꯧꯗꯦ ꯀ꯭ꯂꯤꯌꯥꯔ ꯑꯣꯏꯗꯦ ꯀꯩꯅꯣꯗꯣ ꯋꯦꯗꯔ ꯉꯁꯥꯏꯁꯨ ꯅꯣꯡ ꯆꯨꯕꯒꯨꯝ ꯇꯧꯋꯦꯗ ꯆꯨꯕ꯭ꯔꯥ ꯆꯨꯗꯕ꯭ꯔꯥ ꯑꯩ ꯀꯥꯎꯈ꯭ꯔꯦ ꯑꯍꯣꯏ ꯑꯌꯨꯛꯇ ꯆꯨꯋꯦ ꯅꯣꯡ ꯆꯨꯋꯦ
ꯎꯝ
ꯎꯝ ꯀꯩꯅꯣꯗꯤ ꯅꯣꯏꯗꯗꯤ
ꯑꯩꯈꯣꯏꯗꯗꯤ ꯑꯩꯈꯣꯏꯗ ꯑꯩꯈꯣꯏ ꯔꯨꯝꯗꯁꯨ ꯑꯌꯨꯛꯇꯣ ꯅꯣꯡ ꯈꯔ ꯈꯔ ꯆꯨꯋꯦ ꯑꯗꯨ ꯍꯧꯖꯤꯛꯇꯤ ꯄꯨꯔꯥ ꯁꯥꯏꯅꯤꯡ ꯁꯥꯏꯅꯤꯡ ꯑꯣꯏ ꯌꯥꯦ ꯑ ꯍꯧꯖꯤꯛꯗꯤ ꯌꯥꯝ ꯌꯥꯝ ꯅꯨꯡꯉꯥꯏꯌꯦ ꯇꯥꯔꯣ
ꯍꯧꯖꯤꯛꯇꯛꯇ ꯇꯥꯏꯌꯦ ꯇꯥꯏꯌꯦ
ꯍꯣꯏ ꯍꯧꯖꯤꯛꯇꯤ ꯌꯥꯝ ꯅꯨꯡꯉꯥꯏꯑꯕ ꯏꯟꯚꯥꯏꯔꯣꯟꯃꯦꯟꯁꯨ ꯌꯥꯝ ꯌꯥꯝ ꯅꯨꯡꯉꯥꯏꯑꯕ
ꯏꯪꯔꯝꯒꯅꯤꯀꯣ ꯁꯥꯕ꯭ꯔꯥ ꯏꯪꯕ꯭ꯔꯥ ꯀꯃꯥꯏꯅ ꯇꯧꯔꯒꯦ
ꯌꯥꯝ ꯅꯥꯏꯠ ꯇꯥꯏꯝꯗꯤ ꯌꯥꯝ ꯏꯪꯉꯦ ꯌꯥꯝ ꯂꯩꯕ ꯅꯨꯡꯉꯥꯏꯌꯦꯦ ꯗꯩ ꯇꯥꯏꯝꯗꯣ ꯄꯨꯡ ꯕꯥꯔꯣ ꯄꯨꯡ ꯕꯥꯔꯣꯒꯨꯝꯕꯗꯤ ꯈꯔ ꯁꯥꯏ ꯑꯌꯨꯛꯀꯨꯝꯕ ꯅꯥꯏꯠꯀꯨꯝꯕꯗꯤ ꯑꯦꯁ ꯌꯥꯝ ꯂꯩꯕ ꯌꯥꯝ ꯅꯨꯡꯉꯥꯏ
ꯐꯩꯌꯦ ꯅꯨꯡꯉꯥꯏꯔ
ꯁꯤꯔꯤ ꯗꯦꯅꯤꯁ ꯣꯈꯪꯕ꯭ꯔꯅꯥ
ꯈꯪꯉꯦ ꯏꯃꯥꯟꯅꯕꯅ ꯑꯩꯈꯣꯏ ꯃꯥꯗꯣ ꯑꯩꯗꯣ ꯃꯁꯛꯕꯨꯗꯤ ꯀꯥꯎꯗꯤ ꯀꯥꯎ ꯔꯄ ꯊꯦꯡꯃ
ꯅꯣꯏꯒꯤꯦꯛꯒ꯭ꯔꯥꯎꯟꯗ
ꯑꯗꯨꯃꯥꯏꯅ ꯍꯥꯏꯒꯅꯨ ꯑꯗꯨꯁꯨ ꯄꯟꯒꯅꯨ
ꯑ ꯑꯗꯨꯁꯨ ꯍꯥꯏꯕ ꯌꯥꯔꯣꯏ ꯍꯥꯏꯕ
ꯑꯗꯨꯒꯅꯦ ꯑꯁ ꯌꯥꯗ꯭ꯔꯦꯗ
ꯍꯌꯦꯡ ꯍꯌꯦꯡꯅꯦ ꯁ꯭ꯀꯨꯜ ꯀꯥꯒꯦꯔꯣ
ꯍꯣꯏ ꯍꯌꯦꯡ ꯀ꯭ꯂꯥꯁ ꯂꯩꯌꯦ
ꯎꯝ
ꯍꯌꯦꯡ ꯀ꯭ꯂꯥꯁ ꯂꯩꯌꯦ ꯄꯨꯡ ꯍꯌꯦꯡꯁꯦ ꯄꯨꯡ ꯇꯔꯥꯗꯒꯤ ꯍꯧꯗꯣꯏꯔꯥ ꯈꯪꯗꯦ ꯄꯨꯡ ꯇꯔꯥꯗ ꯍꯜꯍꯧꯔꯒ ꯄꯨꯡ ꯑꯃ ꯄꯨꯡ ꯕꯥꯔꯣ ꯑꯃꯐꯥꯎ ꯀ꯭ꯂꯥꯁ ꯂꯧꯔꯦꯅꯤꯗꯅ ꯑꯗꯨ ꯄ ꯄꯨꯡ ꯑꯅꯤꯗꯒꯤ ꯑꯃꯨꯛ ꯗ꯭ꯌꯨꯇꯤ ꯆꯠ ꯇꯣꯏꯂꯥ ꯄꯨꯡ ꯀꯩꯅꯣ ꯐꯥꯎ ꯃꯉꯥ ꯄꯨꯡ ꯇꯔꯦꯠ ꯐꯥꯎ ꯍꯌꯦꯡꯅ ꯍꯦꯟꯗꯒꯤ ꯍꯧ ꯑꯤꯕꯤꯅꯤꯡ ꯑꯃꯨꯛ ꯇꯥꯒꯔꯗꯤ
ꯑꯣ ꯆꯣ ꯆꯣ ꯆꯣ ꯅꯣꯏꯒꯤ ꯅꯣꯏꯒꯤ ꯅꯣꯏ ꯐꯦꯃꯤꯂꯤꯒꯤꯗꯤ ꯅꯪꯒꯤ ꯕ꯭ꯔꯥꯗꯔ ꯈꯣꯏ ꯀꯨꯝꯕ ꯂꯩꯕ꯭ꯔꯣ
ꯂꯩꯌꯦ ꯑꯃ ꯑꯩꯅ ꯑꯩꯒ
ꯑꯃ
ꯑꯩ ꯑꯅꯤ ꯑꯣꯏꯕ
ꯑꯅꯤ ꯑꯅꯤ ꯌꯧꯋꯦ ꯍꯥꯏꯕ
ꯑꯩꯒ ꯏꯅꯥꯎꯅꯨꯄꯥ
ꯍꯑ ꯆꯥ
ꯑꯥꯏꯌꯦꯀꯣ
ꯑꯣꯏꯇꯣꯋꯦ
ꯇꯥꯕ꯭ꯔꯣ ꯍꯌꯦꯡ ꯀꯥꯏ ꯆꯠꯀꯅꯤ ꯍꯥꯏꯕ
ꯑꯩꯏꯪꯗꯣ
ꯍꯥꯥ
ꯊꯕꯛ ꯇꯧꯕꯗꯤ ꯊꯧꯕ ꯇꯧꯒꯦꯔꯥ ꯈꯪꯗꯦ ꯊꯕꯛ ꯇꯧꯗ꯭ꯔꯗꯤ ꯂꯥꯏꯕ꯭ꯔꯦꯔꯤꯗ ꯂꯥꯏ ꯔꯤꯛ ꯄꯥꯕꯅꯤꯀꯥ
ꯍꯣꯏ ꯍꯣꯏ ꯐꯔꯦ ꯄꯥꯍꯣꯍꯣ
ꯑꯗꯨꯗ ꯂꯥꯏꯕ꯭ꯔꯦꯔꯤꯒꯨꯝꯕ ꯂꯩꯕ꯭ꯔꯣ ꯅꯣꯏꯒꯤ
ꯑꯩꯈꯣꯏꯒꯤꯗꯤ ꯂꯩꯌꯦ ꯍꯣꯏ
ꯂꯩꯌꯦꯕ
ꯍꯥꯥ
ꯂꯥꯏꯕ꯭ꯔꯦꯔꯤꯒꯨꯝꯕꯗꯤ ꯐꯖꯔꯕꯅꯤꯅꯦ ꯑꯗꯨꯗꯤ ꯂꯥꯏꯕ꯭ꯔꯦꯔꯤ ꯅꯣꯏꯒꯤꯗꯣ ꯐꯖꯔꯝꯅꯤꯕ
ꯌꯥꯝ ꯐꯖꯕꯁꯨ ꯑꯣꯏꯗꯦ ꯌꯥꯝ ꯊꯤꯕꯁꯨ ꯑꯣꯏꯗꯦ ꯑꯗꯨꯝ ꯌꯥꯕꯨꯗꯤ ꯌꯥꯏꯌꯦ
ꯃꯤ ꯌꯥꯝꯔꯣ ꯂꯥꯏꯕꯦꯔꯤꯗ
ꯃꯤꯁꯦ ꯌꯥꯝ ꯈꯪꯗꯦ ꯑꯩꯈꯣꯏꯒꯤ ꯑꯗꯨꯝ ꯏꯟꯁꯇꯤꯇ꯭ꯌꯨꯠꯀꯤ ꯃꯤ ꯈꯛꯇꯅꯦꯕꯀꯣ ꯑꯗꯨꯒꯤ ꯑꯩꯈꯣꯏꯒꯤ ꯏꯟꯁꯇꯤꯇ꯭ꯌꯨꯠꯀꯤ ꯃꯤ ꯈꯛꯇꯅꯦ ꯍꯥꯏꯕ
ꯍꯥꯏꯕ ꯑꯆꯥ ꯑꯆꯥ ꯑꯆꯥꯆꯥ
ꯅꯪꯗꯤ ꯀꯝ ꯀꯗꯥꯏꯗ ꯂꯥꯏꯔꯤꯛ ꯄꯥꯕꯅꯣ ꯌꯨꯝꯗ ꯄ ꯑꯗꯨꯝ ꯔꯨꯝꯗꯒꯤ ꯄꯥꯕ꯭ꯔꯣ ꯂꯥꯏꯕ꯭ꯔꯦꯔꯤꯗꯒꯤ ꯄꯥꯕ꯭ꯔꯣ
ꯎꯝ ꯅꯩꯏꯔꯦꯛ ꯏꯗ ꯀ꯭ꯂꯥꯁꯔꯨꯝꯗ ꯄꯥꯅꯤ ꯄꯥꯕꯒꯤ ꯃꯐꯝ ꯂꯩꯌꯦꯕꯀꯣ
ꯍꯥꯥ
ꯑꯗꯨꯗ ꯄꯥꯏꯌꯦ ꯀ꯭ꯂꯥꯁꯔꯨꯝꯗ ꯄꯥꯕ ꯃꯐꯝ ꯂꯩꯌꯦꯕ ꯀ꯭ꯂꯥꯁꯔꯨꯝꯗ ꯁ꯭ꯇꯗꯤ ꯍꯣꯜ ꯑꯣꯏꯁꯨ ꯑꯣꯏꯑꯦꯕ ꯂꯥꯏꯕ꯭ꯔꯦꯔꯤꯗꯗꯤ ꯄꯥꯗꯦꯗ ꯂꯥꯏꯕ꯭ꯔꯦꯔꯤꯗꯒꯤ ꯋꯥꯏꯔꯅꯤ ꯋꯥꯏꯔꯒ ꯑꯗꯨꯝ ꯏꯁꯇꯗꯤ ꯍꯣꯜꯗ ꯄꯥꯕ ꯎꯝ
ꯑꯣ ꯑꯠꯆꯥ ꯂꯥꯏꯔꯤꯛ ꯑꯨꯝꯕ ꯋꯥꯏꯕ ꯌꯥꯕ ꯂꯩꯕ꯭ꯔꯣꯅꯦ ꯂꯥꯏꯕ꯭ꯔꯦꯔꯤꯗ
ꯀꯥꯏ ꯍꯥꯏꯕ
ꯂꯥꯏꯔꯤꯛ ꯑꯣꯏꯕ ꯌꯥꯕ ꯂꯩꯕ꯭ꯔꯣ ꯂꯥꯏꯕ꯭ꯔꯦꯔꯤꯗ ꯅꯣꯏ ꯂꯥꯏꯕ꯭ꯔꯦꯔꯤꯗ
ꯍꯣꯏ ꯑꯩꯈꯣꯏꯗꯤ ꯑꯗꯨꯝ ꯂꯥꯏꯔꯤꯛ ꯋꯥꯏꯑ ꯑꯩꯈꯣꯏꯒꯤ ꯁꯕꯖꯦꯛ ꯈꯛꯇꯅꯦꯗ ꯑꯇꯣꯞꯄ ꯊꯝꯗꯦ
ꯑꯠꯆꯥ
ꯇꯔꯤꯦꯛ ꯋꯥꯏꯅꯤꯡꯕ꯭ꯔꯣ
ꯍꯣꯏꯅꯤꯡꯕꯗꯤ ꯅꯠꯇꯦ ꯁꯨꯝ ꯍꯪꯅꯤꯡꯕꯒꯤꯅꯤꯗ
ꯍꯣꯏ ꯍꯣꯏ ꯍꯣꯏ
ꯁꯤ ꯁꯤꯗꯁꯨ ꯑꯩꯈꯣꯏꯔꯣꯝꯗꯁꯨ ꯅꯣꯏꯒꯨꯝꯕ ꯅꯔꯁꯤꯡ ꯑꯣꯏꯅꯤꯡꯕ ꯃꯤ ꯌꯥꯝ ꯂꯩꯌꯦꯕꯀꯣ
ꯎꯝ
ꯑꯗꯨꯒꯤ ꯀꯃꯥꯏꯅ ꯇꯧꯕꯅꯣ ꯑꯗꯨ ꯈꯔ ꯍꯥꯡꯕꯒꯤ ꯋꯥꯅꯤꯗ
ꯍꯣꯏ ꯍꯣꯏ ꯍꯣꯏ ꯐꯩꯌꯦ ꯍꯪꯕꯗꯪ
ꯎꯝ ꯎꯝ
ꯍꯧꯖꯤꯛꯇꯤ ꯀꯩꯗꯧꯔꯤꯅꯣ
ꯐꯦꯃꯤꯂꯤꯗꯤ ꯁꯤ ꯁꯤ ꯁꯤ ꯏꯝꯐꯥꯜꯗ ꯂꯩꯕ꯭ꯔꯥ ꯀꯥꯏꯗ ꯂꯩꯒꯦ
ꯈꯨꯣꯟꯗ ꯂꯩꯌꯦ
ꯎꯝꯝ